ꯇꯥꯔꯕ
ꯎꯝ
ꯍꯣꯏ ꯀꯩ ꯇꯧꯔꯝꯃꯤꯅꯣ ꯍꯧꯖꯤꯛ
ꯑꯩꯁꯦ ꯀꯩꯅꯣꯅꯦ ꯍꯜꯂꯛꯄꯒ ꯁꯨꯝ ꯉꯥꯏꯍꯥꯛ ꯄꯣꯊꯥꯔꯝꯃꯤꯅꯦ ꯉꯥꯏꯍꯥꯛꯇꯪꯊꯍꯟꯒꯦꯅ ꯍꯥꯏꯕꯗꯤ ꯅꯨꯡꯁꯥꯁꯨ ꯉꯁꯥꯏꯅ ꯅꯣꯡ ꯈꯔ ꯆꯨꯕ ꯃꯪꯕ ꯇꯧꯕꯗꯨꯗ ꯈꯤꯇꯪ ꯗ꯭ꯔꯦꯁꯁꯨ ꯈꯔ ꯁꯨꯈ꯭ꯔꯦ ꯍꯧꯖꯤꯛꯅ ꯑꯃꯨꯛ ꯅꯨꯡꯁꯥ ꯁꯥꯒꯠꯂꯛꯑꯕꯅꯤꯅ ꯑꯃꯨꯛ ꯂꯝꯕꯤꯗ ꯂꯥꯛꯄꯁꯨ ꯈꯤꯇꯪ ꯁꯥꯔꯦ ꯄꯣꯊꯥꯔꯁꯨ ꯂꯩꯔꯝꯃꯦ ꯑꯗꯣ ꯉꯥꯏꯍꯥꯛꯇꯪ ꯂꯩꯕꯒ ꯑꯩꯁꯦ ꯍꯧꯖꯤꯛ ꯌꯥꯝ ꯊꯦꯡꯃꯜꯂꯕ꯭ꯔꯥ ꯈꯪꯗꯦ ꯍꯧꯖꯤꯛꯁꯦ ꯑꯗꯨꯝ ꯑꯩꯈꯣꯏꯒꯤ ꯍꯩ ꯃꯍꯤꯒꯨꯝꯕꯗ ꯆꯝꯄꯥ ꯃꯍꯤꯒꯨꯝꯕꯗ ꯁꯨꯝꯃꯒ ꯑꯗꯨꯝ ꯊꯛꯄ ꯌꯥꯒꯤꯅꯤꯅ ꯇꯥꯏꯃꯤꯡꯁꯦ ꯌꯥꯝ ꯊꯦꯡꯕꯁꯨ ꯑꯣꯏꯗꯦ
ꯌꯥꯏꯗ ꯌꯥꯏꯗ ꯑꯗꯨꯝ ꯊꯛꯑꯣ ꯀꯩꯁꯨ ꯀꯥꯏꯗꯦ ꯆꯝꯄ꯭ꯔꯥ ꯃꯍꯤ ꯍꯩ ꯃꯍꯤ ꯑꯣꯏꯒꯦꯔꯥ ꯑꯗꯨꯝ ꯏꯁꯤꯡ ꯑꯣꯏꯒꯦꯔꯥ ꯑꯗꯨꯗꯤ ꯑꯗꯨꯝ ꯊꯛꯑꯣ ꯍꯥꯏꯁꯤꯅꯤ ꯉꯝꯃꯤꯈꯩ ꯑꯗꯨꯝ ꯊꯛꯑꯣ ꯀꯩꯁꯨ ꯀꯥꯏꯗꯦ ꯃꯍꯤ ꯃꯅꯥꯏ ꯍꯥꯏꯁꯤꯗꯤ ꯀꯥꯂꯦꯟꯊꯥꯗꯗꯤ ꯑꯗꯨꯝ ꯊꯛꯑꯣ ꯍꯥꯏꯁꯤꯅꯦ
ꯑꯗꯨꯅꯤ ꯑꯗꯒꯤ ꯀꯩꯅꯣꯁꯨ ꯎꯝ
ꯂꯝꯕꯤ ꯅꯣꯏ ꯀꯩꯅꯣꯗꯤ ꯆꯥꯔꯝꯃꯣꯏ ꯑꯩꯕꯨꯗꯤ ꯑꯁ ꯏꯃꯥꯟꯅꯕ ꯑꯃꯅ ꯈꯔ ꯑꯍꯜ ꯁꯦꯅꯤꯌꯔ ꯑꯣꯏꯕ ꯑꯃ ꯌꯥꯎꯋꯦ ꯑꯩꯈꯣꯏ ꯀ꯭ꯂꯥꯁꯇ ꯑꯗꯨꯅ ꯃꯥꯅ ꯌꯥꯝ ꯅꯣꯛꯅꯤꯡꯒꯦꯖꯤꯗ ꯉꯁꯤꯁꯦ ꯑꯦꯛꯖꯥꯝꯁꯨ ꯂꯣꯏꯔꯦ ꯍꯥꯏꯔꯒ ꯃꯥ ꯍꯥꯏꯖꯦ ꯏꯀꯥꯎ ꯀꯥꯎꯋꯦ ꯍꯥꯏꯔꯒ ꯀꯣꯡ ꯀ꯭ꯋꯥ ꯃꯌꯨꯝꯗꯨꯣ ꯂꯩꯔꯨꯕꯩ ꯄꯨꯊꯣꯔꯛꯑꯦꯅꯦ ꯀꯣꯡꯀꯥꯗꯩ ꯃꯇꯠ ꯑꯃ ꯆꯥꯔꯛꯑꯦ ꯑꯗꯨꯒ ꯍꯥꯟꯅꯗꯤ ꯀꯌꯥ ꯆꯥꯗꯕꯅꯦꯕ
ꯂꯩꯈꯠꯀꯦ ꯇꯧꯗꯅ ꯆꯥꯁꯜꯂꯨꯕꯥꯗꯒꯤ ꯁꯨꯅꯨ ꯇꯩꯔꯨꯕꯗꯒꯤ ꯅꯪꯗꯤ ꯁꯨꯝ ꯆꯥꯕ꯭ꯔꯥ ꯀꯣꯡ ꯒꯨꯝꯕ ꯀ꯭ꯋꯥ ꯖꯥ꯭ꯔꯥꯒꯨꯝꯕꯗꯤ ꯆꯥꯕ꯭ꯔꯥ ꯆꯥꯗꯕ꯭ꯔꯥ
ꯑꯩ ꯀꯩꯅꯣ ꯀ꯭ꯋꯥ ꯖꯗꯥꯔꯗꯤ ꯆꯥꯗꯦ ꯑꯗꯨꯒ ꯀꯋꯥ ꯁꯥꯗꯥꯁꯨ ꯁꯥꯗꯥꯕꯨꯗꯤ ꯆꯥꯏꯌꯦ ꯑꯗꯨꯗ ꯀꯣꯡꯀ꯭ꯋꯥꯁꯨ ꯆꯥꯏ ꯀꯣꯡꯀ꯭ꯋꯥꯁꯦ ꯑꯩ ꯀ꯭ꯋꯥ ꯈꯨꯗꯤꯡꯃꯛ ꯁꯥꯗꯥ ꯑꯣꯏꯒꯦꯔꯥ ꯖꯔꯗꯥꯅ ꯖꯔꯗꯥ ꯅꯠꯇꯦ ꯀ꯭ꯋꯣꯝ ꯀ꯭ꯋꯥ ꯑꯣꯏꯒꯦꯔꯥ ꯀꯩꯅꯣ ꯑꯩ ꯆꯥꯕ ꯃꯇꯝꯗ ꯀꯩꯅꯣꯗꯤ ꯇꯧꯍꯟꯗꯦ ꯁꯨꯅꯨꯗꯤ ꯁꯨꯡꯂꯩ ꯇꯩꯍꯟꯗꯦ ꯑꯩꯗꯤ ꯑꯗꯩꯩ ꯃꯣꯏ ꯁꯥꯗꯥꯒꯨꯝꯕ ꯁꯦꯝꯕꯗꯁꯨ ꯁꯨꯅꯨ ꯑꯗꯨꯝ ꯍꯥꯞꯄꯤꯔꯛꯀꯅꯨ ꯑꯗꯨꯝ ꯍꯥꯏꯌꯦꯕꯀꯣ ꯍꯥꯏꯗꯤ ꯁꯨꯅꯨꯁꯤꯅꯦ ꯑꯗꯩꯩ ꯀꯩ ꯁꯨꯅꯨꯁꯤꯗꯒ ꯁꯨꯄꯥꯏꯔꯤꯁꯤꯒꯅꯦꯕ ꯁꯣꯛꯏꯁꯤ ꯌꯥꯝꯅ ꯑꯗꯣ ꯀ꯭ꯋꯥꯒꯤꯗꯤ ꯑꯃꯨꯛ ꯁꯨꯄꯥꯔꯤꯁꯤ ꯌꯥꯎꯗ꯭ꯔꯒꯗꯤ ꯃꯍꯥꯎꯁꯤ ꯂꯩꯇꯦꯗꯅꯀꯣ ꯑꯗꯨꯒ ꯑꯗ ꯁꯨꯅꯨꯁꯤꯗꯩꯅꯦꯕ ꯌꯥꯝꯅ ꯍꯛꯆꯥꯡꯗ ꯍꯦꯟꯅ ꯁꯣꯛꯏꯁꯦ ꯑꯗꯩ ꯁꯨꯅꯨꯗꯤ ꯁꯨꯡꯇꯩ ꯇꯩꯍꯟꯗꯦ ꯅꯣꯡ ꯐꯥꯗꯣꯛ ꯆꯥꯕ ꯈꯣꯠꯄ ꯑꯗꯨꯒ ꯀꯩꯅꯣ ꯀꯣꯡꯀ꯭ꯋꯥꯗꯤ ꯑꯩꯅ ꯆꯥꯅꯤꯡ ꯑꯩꯅ ꯆꯥꯔꯤꯁꯤꯅ ꯀꯣꯡꯀ꯭ꯋꯥꯁꯦ ꯑꯩꯈꯣꯏꯒꯤ ꯌꯨꯕꯤꯒ ꯌꯥꯝꯅ ꯆꯥꯛꯌꯦ ꯌꯨꯕꯤꯒ ꯇꯧꯔꯒ ꯆꯥꯕꯗꯣ
ꯎꯝ ꯍꯥꯎꯕꯅꯦ ꯍꯥꯎꯕꯅꯦ ꯑꯗꯨꯒ ꯑꯃꯨꯛ ꯁꯨꯅꯨ ꯍꯥꯞꯄꯤꯁꯤꯅ ꯃꯍꯥꯎꯗ ꯑꯗꯨꯅ ꯑꯃꯨꯛ ꯍꯦꯟꯕ ꯁꯨꯅꯨ ꯌꯥꯎꯗ꯭ꯔꯒꯅ ꯐꯛꯄꯣꯏ ꯂꯥꯛꯄꯣꯏ ꯇꯧꯕꯗꯤ ꯁꯨꯝ ꯆꯥꯒꯔꯥꯗꯤ ꯍꯩꯅꯕꯅꯦ ꯑꯗꯨꯒ
ꯍꯣꯏ ꯑꯩꯗꯤ ꯑꯗꯨꯝ ꯐꯛꯄꯒꯤ ꯑꯗꯨ ꯑꯗꯨꯝ ꯍꯥꯎꯗꯨꯅ ꯍꯥꯎꯋꯦ ꯁꯨꯅꯨꯗꯨꯗ ꯂꯩꯁꯨ ꯇꯠꯂꯦ ꯑꯗꯒꯤ ꯉꯥꯡꯁꯛꯀ ꯉꯥꯡꯉꯒ ꯍꯥꯏꯗꯤ ꯑꯃ ꯂꯩꯗꯅꯀꯣ ꯑꯗꯨꯒ ꯁꯥꯗꯒꯁꯦ ꯇꯥꯛꯂꯝꯗ ꯑꯗꯨꯝ ꯁꯨꯅꯨ ꯁ ꯆꯥꯔꯗꯗꯤ ꯑꯩꯗꯤ ꯀ꯭ꯋꯥ ꯆꯥꯔꯁꯨ ꯁꯨꯅꯨ ꯇꯩꯍꯟꯗꯦꯕ ꯁꯨꯅꯨ ꯇꯩꯔꯗꯤ ꯑꯗꯨꯝ ꯇꯩ ꯊꯣꯛꯑꯒ ꯑꯗꯨꯝ ꯆꯥꯏꯑ ꯁꯨꯅꯨꯁꯤ ꯆꯥ ꯇꯧꯕ ꯉꯝꯗꯦꯕ ꯑꯗꯨ ꯑꯇꯩꯕꯨꯗꯤ ꯑꯗꯨꯝ ꯆꯥꯏꯌꯦ ꯖꯔꯒꯗꯤ ꯆꯥꯗꯦꯗ ꯖꯔꯒꯗꯤ ꯆꯥꯗꯧ ꯃꯥꯟꯗꯦ ꯍꯩꯅꯗꯦ ꯃꯅꯝꯗꯨ ꯇꯥꯕꯗ
ꯑꯗꯣ ꯑꯩꯒꯤꯅ ꯑꯃꯨꯛ ꯂꯣꯏꯅꯃꯛ ꯍꯩꯅꯩ ꯖꯔꯗꯥꯔꯁꯨ ꯆꯥꯏ ꯑꯗꯨꯒ ꯁꯥꯗꯥꯁꯨ ꯆꯥꯏ ꯀꯣꯝ ꯀ꯭ꯋꯥꯁꯨ ꯑꯗꯨꯒ ꯌꯥꯝ ꯇꯣꯏꯅ ꯅꯨꯡꯇꯤꯒꯤ ꯍꯦꯟꯅ ꯍꯦꯛꯇ ꯑꯩꯈꯣꯏꯒꯤ ꯃꯇꯞ ꯑꯅꯤ ꯑꯍꯨꯝ ꯆꯥꯗꯅ ꯃꯉꯥꯃꯨꯛꯀ ꯆꯥꯗꯅ ꯇꯧꯕꯗ ꯑꯗꯨꯃꯥꯏꯅꯗꯤ ꯇꯧꯗꯦ ꯑꯗꯨꯒ ꯀꯩꯅꯣꯁꯨ ꯃꯔꯛ ꯃꯔꯛꯇ ꯍꯥꯏꯇꯥꯔꯦ ꯑꯗꯨ ꯑꯗꯒꯤ ꯁꯨꯝ ꯑꯩꯈꯣꯏꯒꯤ ꯆꯥꯛꯆꯥ ꯍꯩꯖꯥꯟꯅꯕꯒꯨꯝꯕ ꯂꯥꯛꯄ ꯑꯗꯨꯝꯕꯗꯗꯤ ꯑꯗꯨꯝ
ꯍꯣꯏ ꯍꯣꯏ ꯑꯗꯨꯅꯦ ꯀꯩꯅꯣꯒꯨꯝꯕꯀꯣ ꯍꯥꯏꯗꯤ ꯁꯋꯥꯏꯗꯗꯤ ꯀ꯭꯭ꯋꯥꯁꯦ ꯑꯩꯈꯣꯏꯒꯤ ꯀ꯭ꯋꯥꯗꯣ ꯐꯪꯗꯦꯕ ꯍꯥꯏꯗꯤ ꯑꯩꯈꯣꯏꯔꯣꯝꯒꯤ ꯀ꯭ꯋꯥꯗꯣ ꯐꯪꯗꯦꯕ ꯑꯩꯈꯣꯏ ꯁ꯭ꯋꯥꯏꯗꯗꯤ ꯑꯗꯨꯗꯨꯅ ꯍꯥꯏꯗꯤ ꯁꯨꯃꯥꯏꯅ ꯉꯥꯒꯨꯝꯕ ꯊꯣꯡꯕꯒ ꯆꯥꯔꯨꯔꯒ ꯑꯗꯒꯤ ꯁꯥꯒꯨꯝꯕꯒ ꯊꯣꯡꯉꯒ ꯆꯥꯔꯨꯀꯥꯟꯗ ꯌꯥꯝ ꯆꯥꯅꯤꯡꯕꯗꯣ ꯇꯣꯛꯂꯀꯥꯟꯗ ꯃꯅꯝꯁꯨ ꯈꯤꯇꯪ ꯐꯩꯗꯅꯀꯣ ꯀ꯭ꯋꯥꯒꯨꯝꯕ ꯆꯥꯕꯁꯤꯅ ꯌꯥꯝ ꯆꯥꯏ
ꯅꯣꯏꯒꯤ ꯑꯗꯣꯝꯗ ꯐꯪꯉꯤꯕ ꯀ꯭ꯋꯥꯗꯣ ꯑꯩꯈꯣꯏ ꯁꯣꯝꯗ ꯐꯪꯉꯒꯁꯨ ꯃꯥꯅ ꯈꯨꯠꯇꯞ ꯂꯥꯛꯇꯕ ꯃꯍꯥꯎ ꯑꯝꯇ ꯃꯥꯟꯅꯗꯕꯅꯤ
ꯃꯥꯟꯅꯗꯦ ꯃꯥꯟꯅꯗꯦ ꯑꯗꯣ ꯁꯋꯥꯏꯒꯤꯗꯤ ꯁꯨꯡꯁꯥ ꯆꯥꯗ꯭ꯔꯤ ꯑꯩ ꯆꯥꯗꯦ ꯍꯥꯏꯗꯤ ꯑ ꯍꯣꯏ ꯃꯣꯏꯒꯤꯗꯤ ꯃꯣꯏꯒꯤꯗꯤ ꯄꯨꯔꯥ ꯑꯊꯨꯝꯕꯤ ꯉꯥꯛꯇꯅꯦꯕ ꯄꯨꯔꯥ ꯊꯨꯝꯕꯤ ꯉꯥꯛꯇ ꯍꯥꯞꯇꯣꯏꯅꯦꯕ ꯃꯅꯨꯡꯁꯦ ꯑꯗꯨꯅ ꯊꯨꯝꯇꯤꯛ ꯊꯨꯝꯃꯦꯕ ꯄꯨꯔꯥ ꯃꯤꯊꯥꯏ ꯆꯥꯕꯒꯃꯥꯏꯅ ꯑꯣꯏꯌꯦꯕ ꯑꯗꯨ ꯑꯩꯈꯣꯏ ꯆꯥꯗꯤ ꯆꯥꯔꯦ ꯁ꯭ꯋꯥꯏꯒꯤꯁꯨ ꯀ꯭ꯋꯥꯗꯣ ꯑꯗꯣ ꯁꯨꯡꯆꯥꯥ ꯆꯥꯅꯤꯡꯗꯦ ꯑꯗꯨꯒ ꯑꯩꯈꯣꯏꯔꯣꯝꯒꯤ ꯍꯥꯏꯗꯤ ꯑꯩꯈꯣꯏꯔꯣꯝꯒꯤ ꯃꯤꯅ ꯁ꯭ꯋꯥꯏꯗ ꯗꯨꯀꯥꯟ ꯐꯝꯕ ꯂꯩꯌꯦꯕꯀꯣ ꯑꯗꯣ ꯑꯗꯨꯒꯤꯗꯗꯤ ꯅꯣꯡ ꯐꯥꯗꯣꯛ ꯃꯣꯏ ꯃꯐꯝꯗꯨꯒ ꯆꯠꯀꯥꯟꯗ ꯑꯗꯨꯝ ꯂꯩꯔꯛꯑꯒ ꯆꯥꯔꯛꯑꯦ ꯑꯗꯣ ꯍꯥꯎꯋꯦ ꯃꯣꯏꯒꯤ ꯀꯩꯅꯣꯗꯣ ꯆꯥꯕꯗꯣ ꯍꯥꯏꯗꯤ ꯃꯣꯏꯒꯤ ꯑꯗ ꯗ ꯀꯩꯅꯣ ꯆꯥꯕꯗꯣ ꯍꯥꯎꯋꯦ ꯍꯥꯏꯗꯤ ꯑꯗꯨꯃꯥꯏ ꯑꯩꯈꯣꯏꯔꯣꯝꯒꯤ ꯃꯤꯡꯅ ꯇꯧꯕꯗꯨꯗꯤ ꯍꯥꯎꯋꯦ ꯑꯗꯨꯒ ꯀꯩꯅꯣꯗꯤ ꯇꯧꯗꯦ ꯍꯥꯏꯇꯥꯔꯦꯅꯦ ꯀꯩꯅꯣ ꯑꯩꯈꯣꯏ ꯃꯣꯏ ꯃꯣꯏꯒꯤ ꯁ꯭ꯋꯥꯏꯒꯤ ꯃꯤꯅ ꯌꯣꯟꯕꯗꯨꯗꯤ ꯁꯨꯡꯆꯥ ꯆꯥꯗ꯭ꯔꯦ ꯑꯩ
ꯑꯗꯒꯤ ꯀꯩꯅꯣꯗꯤ ꯌꯨꯝꯒꯤ ꯃꯤ ꯂꯥꯛꯀꯅꯤ ꯍꯥꯏꯕꯗꯣ ꯃꯤ ꯀꯌꯥ ꯂꯥꯛꯇꯣꯏꯅꯣ
ꯑꯃꯥ ꯃꯣꯏ ꯑꯅꯤ ꯂꯥꯛꯇꯣꯏꯅꯦ ꯑꯅꯥꯕ ꯑꯃꯒ ꯑꯅꯥꯕ ꯍꯥꯏꯁꯦ ꯃꯥꯒꯤ ꯅꯍꯥꯃꯨꯛꯁꯤꯗ ꯃꯥꯗꯣ ꯑꯣꯄꯔꯦꯁꯟ ꯇꯧꯈꯤꯕ ꯑꯗꯨꯒꯤ ꯃꯥꯒꯤ ꯆꯦꯛꯑꯞ ꯂꯥꯛꯄ ꯑꯗꯨꯒ ꯑꯩꯈꯣꯏꯒꯤ ꯏꯃꯨꯡꯒꯤ ꯑꯩꯈꯣꯏ ꯏꯕꯥꯏ ꯑꯃꯒ ꯃꯣꯏ ꯑꯅꯤ ꯂꯥꯛꯇꯣꯏꯅꯦ
ꯑꯣ ꯑꯗꯣ ꯃꯣꯏꯗꯤ ꯅꯨꯃꯤꯠ ꯀꯌꯥꯅꯤꯃꯨꯛ ꯂꯩꯕ ꯇꯥꯔꯦ ꯃꯔꯤ ꯃꯉꯥꯅꯤ
ꯃꯣꯏꯁꯦ ꯅꯨꯃꯤꯠ ꯇꯔꯥꯅꯤꯃꯨꯛ ꯂꯩꯗꯧ ꯃꯥꯜꯂꯦ ꯑꯗꯣ ꯏꯕꯥꯏꯕꯨꯗꯤ ꯑꯗꯨꯝ ꯂꯩꯔꯅꯤ ꯍꯥꯏꯗꯤ ꯏꯕꯥꯏꯗꯤ ꯑꯗꯨꯝ ꯁꯤꯗ ꯂꯩꯌꯦꯕꯀꯣ ꯃꯥꯒ ꯑꯩꯒꯗꯤ ꯑꯗꯨꯝ ꯂꯩꯔꯅꯤ ꯑꯗꯣ ꯑꯃꯗꯨꯕꯨꯗꯤ ꯃꯥ ꯍꯥꯏꯗꯤ ꯃꯁꯥ ꯌꯦꯡꯉ ꯈꯣꯠꯂ ꯃꯇꯨꯡꯗ ꯊꯣꯛꯑꯔꯅꯤ ꯃꯄꯥꯟꯗ ꯍꯥꯏꯗꯤ ꯌꯨꯝꯗ ꯆꯠꯂꯔꯅꯦꯕ ꯑꯗꯨꯝ
ꯑꯣ ꯐꯩ ꯐꯩ ꯑꯁ ꯑꯩꯈꯣꯏꯁꯨꯅꯦ ꯇꯧꯋꯤꯖꯦ ꯌꯦꯡꯉꯨꯅꯦ ꯌꯨꯝꯗꯅꯦ ꯍꯧꯗꯣꯡꯅꯦ ꯍꯧꯗꯣꯡꯗꯅꯦ ꯌꯨꯝꯗ ꯍꯧꯗꯣꯡ ꯃꯔꯤ ꯃꯉꯥ ꯂꯩꯔꯤ ꯁꯤꯁꯤꯅ ꯍꯦꯛꯇ ꯆꯥꯛ ꯆꯥꯔꯝꯗꯥꯏ ꯈꯣꯠꯂꯝꯗꯏꯗꯤ ꯀꯥꯒꯁ ꯍꯦꯛꯇ ꯖꯤꯡꯒꯥ ꯃꯊꯛꯀꯁꯦ ꯃꯣꯏꯅ ꯆꯦꯟꯕꯗ ꯆꯦꯟꯕꯗ ꯑꯝꯇ ꯑꯣꯏꯕ
ꯑꯁ
ꯑꯗꯨꯁꯨ ꯀꯩꯅꯣꯅꯦꯃꯤ ꯆꯪꯉꯛꯄ ꯍꯧꯗꯣꯡꯅꯦ ꯑꯅꯤꯈꯛ ꯑꯃꯈꯛ ꯂꯩꯔꯝꯕꯗꯩꯅꯦ ꯍꯧꯖꯤꯛ ꯀꯩꯅꯣ ꯁꯨꯔꯦꯕ ꯃꯉꯥ ꯇꯔꯨꯛꯃꯨꯛ ꯁꯨꯔꯦ ꯍꯥꯏꯕ
ꯍꯣꯏ ꯑꯩꯈꯣꯏꯒꯤ ꯌꯨꯝꯗꯁꯨ ꯍꯧꯗꯣꯡꯁꯦ ꯍꯧꯗꯣꯡꯒ ꯎꯆꯤꯒꯁꯦ ꯃꯔꯥꯡ ꯌꯥꯝ ꯀꯥꯏꯑꯦꯕ ꯑꯗꯨꯅ ꯍꯥꯏꯗꯤ ꯑꯩꯈꯣꯏꯗꯤ ꯍꯧꯗꯣꯡꯒꯨꯝꯕ ꯂꯣꯏꯕ ꯈꯣꯠꯄꯁ ꯇꯧꯗꯦꯕ ꯍꯥꯏꯗꯤ ꯑꯩꯈꯣꯏꯕꯥꯅꯁꯨ ꯁꯨ ꯌꯥꯗꯦ ꯑꯗꯒꯤ ꯑꯩꯁꯨ ꯏꯁꯥꯅ ꯍꯥꯏꯗꯤ ꯍꯧꯗꯣꯡꯁꯦ ꯍꯩꯅꯗꯦꯕ ꯍꯩꯅꯗꯦ ꯍꯥꯏꯗꯤ ꯃꯤꯟꯁ ꯀꯩꯅꯣꯗ ꯁꯨꯝ ꯍꯥꯏꯗꯤ ꯂꯣꯏꯔ ꯈꯣꯠꯂꯒ ꯊꯝꯕ ꯈꯣꯠꯄꯗꯣ ꯑꯩ ꯍꯩꯅꯗꯦꯕ ꯑꯗꯒꯤ ꯈꯨꯃꯥꯏꯅꯒ ꯇꯥꯛꯄꯗꯁꯨ ꯍꯧꯗꯣꯡꯁꯦ ꯃꯥ ꯑꯗꯨꯝ ꯍꯣꯏ ꯐꯖꯅ ꯍꯧꯖꯤꯛꯀꯥꯟ ꯌꯥꯝ ꯂꯣꯏꯅꯔꯦꯀꯣ ꯐꯖꯅ ꯐꯖꯅ ꯍꯤꯗꯥꯛ ꯅꯨꯡꯉꯥ ꯀꯥꯞꯇꯅ ꯏꯔꯨꯗꯃꯥꯏꯅ ꯐꯖꯅ ꯃꯈꯟ ꯃꯈꯟꯁꯨ ꯃꯌꯥꯝ ꯊꯣꯛꯑꯦ ꯐꯖꯕꯤ ꯐꯖꯗꯕꯤ ꯃꯌꯥꯝ ꯑꯃ ꯑꯗꯨꯒ ꯑꯩꯈꯣꯏ ꯍꯥꯟꯅꯒꯤ ꯑꯩꯈꯣꯏꯒꯤ ꯌꯨꯝ ꯂꯩꯃ ꯍꯥꯏꯕ꯭ꯔꯥ ꯑꯗꯨꯗꯤ ꯑꯗꯨꯝ ꯄꯪꯪꯂꯩꯗ ꯂꯩꯗꯅ ꯑꯃꯔꯣꯝꯗ ꯑꯃꯔꯣꯝꯗ ꯑꯗꯨꯅ ꯃꯈꯣꯏꯁꯦ ꯃꯍꯤꯛ ꯌꯥꯝ ꯄꯛꯑꯦ ꯈꯣꯠꯂꯦ ꯐꯠꯇꯦꯅ ꯍꯥꯏꯌꯦꯕꯀꯣ ꯑꯗꯨꯗꯨꯅ ꯂꯣꯏꯗꯦ ꯑꯗꯒꯤ ꯑꯩꯈꯣꯏ ꯏꯃꯨꯡꯁꯦ ꯁꯥꯒꯨꯝꯕ ꯂꯣꯏꯕꯁꯨ ꯄꯛꯅꯗꯕ ꯍꯥꯏꯇꯥꯔꯦꯅꯦ ꯑꯗꯨꯅ ꯂꯣꯏꯔꯛꯇꯦ ꯑꯗꯣ ꯑꯩꯁ ꯍꯩꯅꯗꯦ ꯑꯗꯨꯒꯗ ꯍꯧꯗꯣꯡ ꯎꯆꯤꯗꯤ ꯃꯔꯥꯡ ꯌꯥꯝ ꯀꯥꯏꯕꯒꯤ ꯊꯥꯏꯅ ꯑꯩꯈꯣꯏꯕꯥꯅ ꯑꯩꯈꯣꯏꯁꯨ ꯑꯩꯈꯣꯏꯒꯤ ꯌꯨꯝ ꯃꯊꯛꯁꯤꯗ ꯀꯣꯏꯆꯦꯟ ꯆꯦꯟꯕ ꯍꯥꯏꯇꯥꯔꯦꯅꯦ
ꯎꯝ
ꯑꯗꯨ ꯁꯥꯎꯗꯅ ꯑꯩꯈꯣꯏ ꯃꯥꯅ ꯅꯥꯎꯔꯤꯅ ꯍꯦꯛꯇ ꯀꯥꯞꯄꯦꯕ ꯅꯥꯎꯔꯤꯅ ꯀꯥꯞꯄ ꯄꯁꯦ ꯑꯗꯩꯗꯤ ꯌꯥꯔꯛꯇꯗꯅ ꯍꯦꯛꯇ ꯍꯦꯟꯃꯜꯂꯛꯇꯅ ꯑꯩꯈꯣꯏꯕꯥꯅꯒ ꯇꯤꯟ ꯃꯊꯛꯁꯤꯗ ꯑꯦꯂꯦꯛꯇ꯭ꯔꯤꯛꯇ ꯊꯥꯖꯤꯟꯕ ꯅꯨꯃꯤꯠꯀꯁꯨ ꯌꯥꯎꯈ꯭ꯔꯕꯅꯦ ꯍꯧꯗꯣꯡꯁꯦ ꯆꯦꯟꯕꯗ ꯆꯣꯡꯗꯅ ꯆꯤꯡꯗꯅ
ꯑꯇꯩ ꯑꯇꯩ ꯃꯇꯝꯗꯅ ꯃꯣꯏꯁꯦ ꯑꯩꯈꯣꯏꯁꯨꯅꯦ ꯑꯇꯩ ꯃꯇꯝ ꯑꯇꯩ ꯑꯇꯩ ꯃꯇꯝꯗꯅ ꯈꯔ ꯐꯩꯑꯕ ꯑꯗꯨꯒ ꯑꯁ ꯅꯨꯃꯤꯗꯥꯡ ꯇꯨꯡꯈ꯭ꯔ ꯑꯗꯨ ꯀꯟꯗꯥ ꯃꯣꯌꯅ ꯖꯤꯡ ꯒꯗ ꯀꯈꯠꯂꯒꯥ ꯆ ꯇꯥꯟꯅꯕꯒꯤ ꯉꯔꯧ ꯉꯔꯧ ꯆꯦꯜꯂꯛꯄꯒꯨꯝꯕ ꯑꯗꯒꯤ ꯗꯣꯡꯗꯥꯥꯡ ꯗꯣꯡꯗ ꯑꯁ ꯈꯪꯕ ꯌꯥꯎꯋꯦꯕ
ꯍꯣꯏ ꯍꯣꯏ ꯑꯗꯣ ꯑꯉꯥꯡꯒꯨꯝꯕꯁꯨ ꯑꯗꯨꯝ ꯇꯨꯝꯕ ꯌꯥꯗꯕ ꯀꯞꯄ ꯌꯥꯎꯋꯦꯕ ꯑꯩꯈꯣꯏꯁꯨ
ꯎꯝ
ꯑꯗꯨꯨꯃꯥꯏꯅ ꯇꯧꯔꯗꯅꯤ ꯂꯣꯏꯔꯛꯇꯦ ꯑꯗꯨꯒ ꯍꯨꯏꯁꯨ ꯂꯣꯏꯕ ꯌꯥꯗꯦ ꯍꯨꯏꯁꯨ ꯂꯣꯏꯔꯝꯃꯦ ꯍꯥꯏ ꯑꯩꯈꯣꯏꯕꯥ ꯍꯣꯏꯅ ꯍꯥꯏꯕꯗ ꯑꯗꯨꯒ ꯂꯣꯏꯔꯒ ꯑꯩꯈꯣꯏꯗ ꯂꯣꯏꯕ ꯍꯨꯏꯁꯦ ꯌꯥꯝꯅ ꯊꯧꯕ ꯍꯥꯏꯇꯥꯔꯦ ꯃꯤꯁꯦ ꯑꯔꯥꯞꯄ ꯈꯨꯗꯤꯡ ꯆꯤꯛꯄꯗꯣ ꯗꯈꯣꯕꯥꯅ ꯁꯥꯎꯗꯅ ꯍꯥꯠꯇꯣꯛꯈꯤ ꯑꯗꯨꯃꯥꯏꯒ ꯍꯥꯏ
ꯑꯣ ꯑꯗꯣ ꯀꯩꯅꯣꯗꯤ ꯍꯣꯔꯦꯟ ꯁꯨꯝ ꯏꯟꯁꯥꯡ ꯊꯣꯡꯗꯣꯏ ꯃꯥꯜꯂꯦ ꯍꯥꯏꯁꯦ ꯉꯁꯤꯗꯤ ꯃꯤ ꯂꯥꯛꯇꯣꯏꯅꯤꯅ ꯑꯍꯥꯎꯕ ꯊꯣꯡꯗꯣꯏ ꯃꯥꯜꯂꯦꯗ
ꯑꯍꯥꯎꯕꯁꯦ ꯍꯣꯏ ꯑꯍꯥꯎꯕ ꯊꯣꯡꯒꯦꯅ ꯈꯜꯂꯦ ꯑꯗꯣ ꯑꯩꯁꯦ ꯈꯪꯗꯦ ꯀꯔꯤ ꯆꯥꯅꯤꯡꯗꯣꯏꯅꯣ ꯑꯗꯨꯣ ꯃꯣꯏꯗꯤ ꯑꯗꯨꯝ ꯁꯥꯒꯨꯝꯕ ꯑꯃꯗꯤ ꯊꯣꯡꯉꯅꯤꯅ ꯊꯣꯡꯉꯒꯦꯅ ꯈꯜꯂꯦ ꯁꯥ ꯑꯃ ꯊꯣꯡꯕꯤꯔꯅꯤ ꯍꯋꯥꯏ ꯑꯃ ꯊꯣꯡꯝꯕꯤꯔꯅꯤ ꯑꯗꯨꯒ ꯑꯗꯨꯝ ꯆꯥꯖꯔꯖꯅꯦ ꯑꯩꯗꯤ ꯁꯨꯡ ꯆꯥ ꯆꯥꯅꯤꯡ ꯑꯩꯗꯤ ꯍꯧꯖꯤꯛ ꯑꯆꯝꯕ ꯑꯩꯅ ꯆꯥꯅꯤꯡꯉꯤꯁꯦ ꯑꯗꯨꯒ ꯀꯩꯅꯣ ꯇꯧꯔꯅꯤ ꯉꯁꯤꯗꯤ ꯈꯨꯃꯥꯡ ꯍꯣꯏꯅꯁꯨ ꯌꯨꯝꯂꯣꯝꯗꯒꯤ ꯄꯣꯠ ꯆꯩ ꯈꯔ ꯍꯥꯞꯄꯤꯔꯛꯑꯕꯅꯤꯅ ꯑꯆꯪꯝꯕ ꯈꯔ ꯌꯥꯎꯔꯝꯃꯅꯤ ꯑꯍꯥꯎꯕ ꯄꯣꯠ ꯆꯩꯩ ꯈꯔꯗꯤ ꯌꯨꯝꯂꯣꯝꯗꯒꯤ ꯄꯨꯔꯛꯑꯅꯤ
ꯃꯥꯅꯦ ꯑꯣ ꯃꯣꯏ ꯑꯣ ꯃꯣꯏ ꯄꯨꯡ ꯀꯌꯥꯒꯤ ꯑꯗꯨꯋꯥꯏꯗꯒ ꯂꯥꯛꯀꯗꯧ ꯊꯣꯡꯂꯔꯅꯤ ꯍꯥꯏꯒꯦ
ꯄꯨꯡꯁꯦ ꯍꯣꯔꯦꯟ ꯀꯩꯅꯣꯗ ꯑꯩꯈꯣꯏꯁꯤ ꯌꯨꯝ ꯌꯧꯔꯛꯄꯗꯗꯤ ꯃꯣꯏ ꯄꯨꯡ ꯃꯉꯥ ꯇꯔꯨꯛ ꯇꯥꯔꯅꯤ
ꯑꯣ ꯎ ꯀꯥꯏꯗꯦꯅꯣ ꯈꯪꯗꯦꯁꯨ ꯉꯔꯤ ꯃꯅꯝꯨꯪꯥꯎꯖꯜꯂꯑꯦ ꯊꯥꯏꯅ ꯀꯩꯅꯕꯨ ꯅꯤꯡꯁꯤꯡꯉꯛꯑꯦꯈꯣꯏꯣꯔꯠ ꯇꯦꯛꯀꯣꯠꯇ ꯃꯦꯠꯂꯒ ꯆꯥꯕ ꯑꯗꯨ ꯑꯁꯦꯡ ꯃꯅꯝ ꯅꯥꯃꯛꯄ꫰ ꯋꯥꯠꯅꯦ
ꯍꯥꯎꯕꯅꯦ ꯑꯩꯈꯣꯏꯒꯤ ꯃꯣꯔꯣꯛ ꯀꯩꯅꯣ ꯇꯧꯔꯒꯀꯣ ꯍꯥꯏꯗꯤ ꯉꯥꯔꯤꯁꯦ ꯄꯨꯔꯞ ꯂꯧꯔꯒ ꯄꯨꯔꯞ ꯄꯨꯔꯞ ꯂꯧꯔꯒ ꯀꯩꯅꯣ ꯃꯣꯔꯣꯛ ꯑꯇꯦꯛꯄꯁꯤꯗ ꯄꯨ꯭ꯂꯦꯛ ꯃꯦꯠꯄꯒꯤ ꯃꯍꯥꯎ ꯑꯃꯁꯨ ꯑꯗꯨꯝ ꯂꯩꯕꯅꯦ ꯍꯋꯥꯏꯖꯥꯒ ꯇꯧꯔꯒ ꯃꯦꯠꯄꯁꯨ ꯅꯍꯥꯟꯋꯥ ꯌꯥꯝ ꯆꯥꯔꯛꯑꯦ ꯆꯔꯥ ꯋꯥꯥꯟꯕꯗ
ꯑꯗꯒꯤ ꯑꯩꯁꯨꯅꯦ ꯍꯧꯖꯤꯛꯁꯦ ꯄꯔꯤꯈꯥ ꯍꯦꯛ ꯂꯣꯏꯕ ꯀꯥꯟꯗ ꯉꯁꯤꯁꯦ ꯑꯣꯖꯥ ꯑꯃꯅ ꯐꯣꯟ ꯇꯧꯔꯛꯑꯝꯕꯅꯦ ꯑꯩꯈꯣꯏ ꯀꯥꯡꯒꯤ ꯏꯁꯩ ꯔꯤꯍꯔꯁꯦꯜ ꯇꯧꯁꯤ ꯂꯥꯛꯑꯣꯅꯦ ꯑꯩꯁꯦ ꯑ ꯄꯩꯈꯥ ꯂꯩꯌ ꯑꯣꯖꯥ ꯈꯔ ꯊꯦꯡꯗꯧ ꯃꯥꯜꯂꯦꯒ ꯆꯠꯇ꯭ꯔꯦ ꯍꯧꯖꯤꯛ ꯃꯣꯏ ꯍꯧꯗꯤ ꯍꯧꯔꯝꯕꯅꯦꯗꯣ ꯆꯠꯁꯤꯔ ꯆꯠꯄ ꯀꯨꯝꯁꯤꯗ ꯑꯩꯁꯨ ꯈꯜꯂꯝꯃꯤꯅꯦ ꯑꯣ ꯀꯩꯒꯨꯝꯕ ꯆꯠꯇꯥꯗꯗꯤ ꯑꯩꯅ ꯇꯗꯣꯏꯁꯦ ꯎꯝ ꯈꯤꯇꯪ ꯑꯩꯈꯣꯏꯁꯨ ꯏꯁꯥꯁꯦ ꯈꯤꯇꯪ ꯅꯣꯏꯔꯞ ꯁꯥꯔꯞ ꯂꯩꯕꯒꯤ ꯈꯤꯇꯪ ꯆꯣꯡꯁꯤꯔꯥꯟꯗꯤ ꯈꯜꯂꯤ ꯑꯗꯣ ꯋꯥꯛꯀꯤꯡ ꯍꯥꯟꯅ ꯈꯔ ꯆꯠꯂꯝꯕꯁꯨ ꯏꯃꯥꯟꯅꯕ ꯈꯔ ꯊꯕꯛꯁꯤ ꯏꯇꯣꯝ ꯆꯠꯄꯁꯦ ꯌꯥꯝ ꯇꯜꯂꯦ ꯃꯤ ꯑꯅꯤꯒꯨꯝꯕ ꯁꯨꯈ꯭ꯔꯗꯤ ꯅꯨꯡꯉꯥꯏꯕꯨꯝ ꯂꯝꯕꯤꯗ ꯑꯣꯏꯅ ꯆꯠꯄꯩꯗꯤ ꯑꯗꯨꯒ ꯌꯨꯝꯗ ꯂꯩꯕꯅ ꯆꯣꯡꯕꯁꯦ ꯏꯇꯣꯝꯗ ꯑꯣꯏꯒꯗ ꯑꯗꯨꯗꯤ ꯀꯩꯁꯨ ꯀꯥꯏꯗꯦ ꯑꯗꯨꯃꯥꯏꯅ ꯇꯧꯋꯤ ꯈꯔ ꯈꯔ ꯆꯣꯡꯒꯦꯅꯁꯨ ꯈꯜꯂꯦ ꯍꯥꯏꯕꯗꯤ ꯏꯁꯥꯁꯦ ꯈꯤꯇꯪ ꯑꯗꯨꯝ ꯋꯦꯠꯁꯦ ꯈꯔ ꯂꯩꯔꯦꯕ ꯑꯩꯁꯨ ꯅꯪꯗꯤ ꯀꯩꯅꯣ ꯇꯧꯕ꯭ꯔꯥ ꯅꯪ ꯁꯨꯝ ꯋꯦꯠ ꯆꯞ ꯆꯥꯕꯤ ꯂꯩꯕ꯭ꯔꯥ ꯀꯃꯥꯏꯅ ꯇꯧꯋꯤ ꯍꯧꯖꯤꯛꯁꯦ
ꯦꯠꯁꯦ ꯍꯣꯏ ꯑꯗꯨꯝ ꯆꯞ ꯆꯥꯕꯤꯕꯨꯗꯤ ꯂꯩꯌꯦ ꯆꯞ ꯆꯥꯕꯤ ꯍꯥꯏꯁꯦ ꯏꯁꯥꯁꯤ ꯈꯤꯇꯪ ꯑꯩꯈꯣꯏꯅ ꯑꯃꯨꯛ ꯌꯥꯝ ꯐꯝꯃꯦꯕ ꯐꯃ ꯍꯥꯏꯗꯤ ꯂꯥꯏꯔꯤꯛ ꯄꯥꯕ ꯈꯣꯠꯄꯒꯤ ꯌꯥꯝ ꯐꯝꯕꯗꯣ ꯑꯗꯨꯅ ꯐꯝꯕꯒꯤ ꯀꯩꯅꯣ ꯇꯧꯕ ꯍꯥꯏꯔꯦ ꯍꯥꯏꯇꯥꯔꯦꯅꯦ ꯐꯝꯕꯒꯤ ꯈꯔ ꯄꯨꯛꯀꯨꯝꯕ ꯈꯤꯇꯪ ꯆꯥꯎꯊꯣꯛꯄ ꯈꯣꯇꯣꯛꯄ ꯈꯔ ꯇꯧꯋꯦ ꯃꯔꯛ ꯑꯃ ꯌꯥꯝ ꯆꯥꯎꯊꯣꯛꯎꯔꯦ ꯑꯗꯒꯤꯁꯨ ꯍꯟꯗꯛꯇꯤ ꯀꯟꯅ ꯃꯌꯦꯡ ꯇꯥꯅꯕ ꯈꯔ ꯑꯦꯛꯁꯔꯁꯥꯏꯁ ꯈꯔ ꯇꯧꯔꯦ ꯑꯗꯨ ꯈꯔꯗꯤ ꯇꯥꯔꯦ ꯐꯅ ꯑꯗꯨꯝ ꯐꯤꯠ ꯍꯥꯏꯗꯨꯣ ꯑꯣꯏꯔꯛꯑꯦ ꯍꯧꯖꯤꯛꯇꯤ ꯅꯨꯡꯉꯥꯏꯔꯦ ꯑꯃꯨꯛ
ꯍꯩꯌꯦ ꯑꯩꯅ ꯀꯩꯅꯣꯁꯨꯅꯦ ꯑꯩꯁꯨꯦꯍꯧꯖꯤꯛ ꯄꯥꯝꯃꯤꯁꯦ ꯈꯤꯇꯪ ꯄꯥꯔꯞ ꯁꯥꯔꯞ ꯂꯩꯕ ꯄꯥꯝꯃꯦ ꯍꯥꯏꯕꯗꯤ ꯑꯩꯈꯣꯏꯒꯤ ꯃꯁꯥꯒꯤ ꯀꯩꯅꯣ ꯒꯟꯕ ꯃꯤ ꯑꯣꯏꯒꯗ꯭ꯔꯥ ꯈꯪꯗꯦ ꯑꯗꯨꯝ ꯑꯩꯈꯣꯏꯆꯤꯅꯥꯎꯁꯦ ꯑꯅꯝꯕ ꯑꯗꯨꯝ ꯑ ꯑꯩꯈꯣꯏ ꯃꯤ ꯑꯩꯈꯣꯏ ꯑꯅꯤ ꯈꯛꯇꯅꯦꯕ ꯑꯗꯨꯝ ꯆꯥꯎ ꯁꯥꯡꯉ ꯅꯣꯏꯔꯤꯁꯦ ꯑꯗꯨꯒ ꯑꯇꯩꯁꯤꯅꯅꯦ ꯑꯗꯨꯝ ꯃꯁꯥꯒꯤ ꯆꯞ ꯆꯥꯅꯕꯤ ꯐꯔꯞ ꯁꯥꯔꯞ ꯍꯥꯏꯕꯗꯤ ꯃꯁꯥꯒꯤ ꯃꯤ ꯑꯩꯈꯣꯏꯒꯤ ꯆꯨꯝꯅꯒꯤ ꯃꯁ ꯂꯩꯐꯝ ꯊꯣꯛꯄꯗ ꯑꯗꯨꯃꯥꯏꯅ ꯂꯩꯌꯦꯕ ꯑꯩꯒꯤ ꯃꯊꯛ ꯀꯩ ꯀꯗꯥꯏꯗꯒꯤꯅꯣ ꯑꯩꯉꯣꯟꯗ ꯍ ꯌꯥꯝ ꯆꯥꯎꯖꯥꯠꯅꯤ
ꯍꯣꯏ ꯍꯣꯏ ꯑꯗꯨꯒ ꯑꯗꯨꯝ ꯀꯩꯅꯣ ꯇꯧꯕ ꯆꯥꯕ ꯈꯤꯇꯪ ꯍꯜꯂꯣ ꯍꯥꯏꯗꯤ ꯆꯥꯕ ꯍꯥꯟꯅ ꯆꯥꯔꯝꯕꯗꯒꯤ ꯇꯪꯈꯥꯏꯒꯨꯝꯕ ꯍꯟꯊꯕꯤꯔꯣ ꯑꯗꯨꯒ ꯑꯩꯁꯨ ꯑꯗꯨꯝ ꯆꯥꯕ ꯍꯧꯖꯤꯛ ꯐꯅꯌꯥꯝ ꯀꯛꯏꯅꯦꯕ ꯑꯗꯨꯒ ꯍꯥꯟꯅ ꯆꯥꯔꯝꯕꯗꯒꯤ ꯂꯣꯏ ꯆꯥꯕꯗꯤ ꯂꯣꯏꯅ ꯆꯥꯎ ꯍꯥꯏꯗꯤ ꯆꯥ ꯁꯤ ꯆꯥꯒꯅꯨ ꯊꯥꯎ ꯆꯥꯒꯅꯨꯒꯥꯏ ꯑꯃ ꯂꯩꯇꯦ ꯑꯗꯨꯗꯤ ꯂꯣꯏ ꯐꯅ ꯆꯥꯎ ꯑꯗꯨꯒ ꯆꯥꯔꯤꯕ ꯑꯩꯒꯤ ꯆꯥꯕꯗꯣ ꯆꯥꯁꯟꯗꯕ ꯑꯩꯈꯣꯏꯒꯤ ꯄꯨꯛ ꯊꯜꯂꯦꯒ ꯍꯥꯏꯕꯒꯤ ꯈꯨꯠꯆꯥ ꯑꯃ ꯂꯩꯗꯅ ꯑꯗꯨ ꯑꯗꯨꯒꯤ ꯇꯥꯟꯖꯥ ꯌꯧꯗ꯭ꯔꯤꯉꯩꯗ ꯆꯥꯒꯗꯕ ꯑꯗꯨꯒ ꯂꯣꯏꯅ ꯆꯥꯎ ꯑꯗꯨꯒ ꯑꯗꯨꯝ ꯑꯌꯨꯛꯇ ꯑꯦꯛꯁꯔꯁꯥꯏꯁ ꯈꯔ ꯇꯧꯕꯤꯔꯣ ꯑꯗꯨꯗꯗꯤ ꯑꯗꯨꯝ ꯑꯗꯨꯝ ꯍꯟꯗꯕꯅꯤꯗ
ꯎꯝ ꯍꯣꯏ ꯑꯗꯨꯗꯤ ꯑꯩꯁꯨ ꯀꯩꯅꯣ ꯇꯧꯔꯒꯦ
ꯍꯣꯏ ꯍꯣꯏ ꯄꯣꯊꯥꯔꯣ ꯄꯣꯊꯥꯔꯣ ꯑꯩꯁꯨ ꯐꯤ ꯈꯔ ꯁꯨꯗꯣꯛꯈꯤꯒꯦ ꯎ ꯍꯣꯏ ꯍꯣꯏ ꯑꯍꯣꯏ ꯍꯣꯏ